ꯍꯜꯂꯣ ꯍꯜꯂꯣ ꯑꯩꯗꯣ ꯆꯥꯛ ꯊꯣꯡꯉꯝꯕꯅꯦ
ꯇꯥꯕ꯭ꯔꯣ
ꯇꯥꯏꯌꯦ
ꯑꯣ ꯀꯩ ꯖꯥꯡ ꯊꯣꯡꯃꯤꯅꯣ꯫
ꯑ ꯌꯦꯟ ꯊꯣꯡꯉꯦ ꯅꯣꯏꯗꯤ꯫
ꯑꯣ ꯑꯁ ꯑꯈꯣꯏꯗꯤ ꯏꯔꯣꯝꯕ ꯇꯧꯔꯤꯌꯦ꯫
ꯑꯣ ꯀꯩ ꯏꯔꯣꯟꯕ꯫
ꯁꯦꯕꯣꯔꯠ ꯏꯔꯣꯟꯕ
ꯁꯦꯕꯣꯠ ꯏꯔꯣꯟꯕ ꯑꯁ ꯍꯥꯎꯅꯤ ꯍꯦꯗꯨꯁꯨ ꯊꯥꯡꯖꯤꯡꯉꯝꯒ ꯍꯥꯞꯆꯜꯂꯣ ꯌꯥꯝ ꯍꯥꯎꯔꯗꯧ
ꯍꯣꯏ ꯍꯥꯞꯄꯦ
ꯎꯝ ꯎꯝ
ꯑꯗꯣ ꯎꯝ ꯅꯣꯏꯗꯤ ꯀꯅꯥꯅ ꯊꯣꯡꯉꯤꯅꯣ꯫
ꯑꯈꯣꯏꯗꯤ ꯑꯈꯣꯏꯕꯥꯅ ꯊꯣꯡꯉꯦ꯫
ꯑꯣ ꯑꯁ ꯍꯥꯎꯅꯤꯌꯦ ꯑꯍꯥꯎꯕꯅꯦ ꯑꯈꯣꯏꯗꯤ ꯑꯩꯅ ꯊꯣꯡꯕꯅꯦ꯫
ꯑꯣ ꯍꯥꯎꯕꯅꯤꯗ ꯁꯦꯕꯣꯠꯀꯥ ꯊꯥꯡꯁꯤꯡꯒ ꯏꯔꯣꯟꯕꯁꯨ ꯍꯥꯏꯅꯔꯤꯅꯤ ꯀꯩꯅꯣ ꯅꯠꯇ꯭ꯔꯥ꯫ ꯎꯝ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ꯫
ꯑꯗꯨꯝ ꯂꯩꯔꯤ ꯑꯁ ꯁꯥꯕꯗꯁꯨ ꯍꯧꯖꯤꯛꯀꯥꯟꯁꯦ ꯀꯩꯅꯣ꯫ ꯂꯩꯕ ꯉꯝꯗ꯭ꯔꯦ ꯅꯨꯃꯤꯗꯥꯡ ꯑꯣꯏꯒꯦꯔꯥ ꯀꯔꯤ ꯑꯣꯏꯒꯦꯔꯥ꯫
ꯑꯗꯨꯅꯦ ꯌꯥꯝ ꯁꯥꯔꯦ ꯍꯥꯏꯕ ꯑꯩꯁꯦ ꯌꯥꯝ ꯁꯥꯒꯟꯗꯕ ꯃꯤ ꯑꯃꯅꯦꯕ ꯑꯗꯣ ꯑꯁ ꯑꯩꯅ ꯁꯥꯕ ꯍꯥꯏꯁꯦ ꯌꯥꯝ ꯁꯥꯒꯟꯕ ꯃꯤꯗꯤ ꯌꯥꯝ ꯁꯥꯔꯝꯃꯅꯤ ꯍꯥꯏꯕ꯫
ꯎꯝ
ꯑ ꯁꯥꯔꯦ ꯑꯁ ꯋꯦꯗꯔꯁꯤꯗꯤ ꯆꯦꯟꯖ ꯇꯧꯔꯦ ꯅꯍꯜꯋꯥꯏ ꯑꯩꯈꯣꯏꯅ ꯑ ꯑꯉꯥꯡ ꯑꯣꯏꯔꯤꯉꯩꯒ ꯌꯥꯝ ꯈꯦꯠꯅꯗ꯭ꯔꯣ꯫
ꯑꯪ ꯍꯧꯖꯤꯛꯇꯤ ꯅꯣꯡꯁꯨ ꯑꯃꯨꯛ ꯇꯥꯗ꯭ꯔꯦ ꯑꯗꯨꯅ ꯑꯁ
ꯅꯣꯡ ꯇꯥꯗꯕꯩꯅꯦ ꯂꯧꯃꯤ ꯃꯈꯩꯁꯨ ꯋꯥꯕ ꯂꯣꯏꯔꯝꯅꯤꯀꯣ ꯐꯧ ꯊꯥꯗꯒ ꯀꯩꯗꯧꯗꯒ
ꯍꯣꯏ ꯂꯧꯁꯤ ꯍꯧꯖꯤꯛ ꯏꯁꯤꯡ ꯑꯝꯇ ꯂꯩꯇꯦ꯫
ꯇꯨꯔꯦꯟꯁꯨ ꯏꯁꯤꯡ ꯑꯇ ꯂꯩꯇꯦ ꯄꯨꯡꯀꯪ꯫
ꯍꯣꯏ ꯑꯗꯨꯅꯦ ꯑꯗꯨꯅꯦ ꯑꯈꯣꯏ ꯃꯤꯒ ꯌꯥꯝꯃꯦ ꯏꯁꯤꯡꯁꯦ ꯑꯗꯨꯝ ꯋꯥꯠꯂꯗ ꯂꯩꯕꯅꯦꯕ ꯀꯥꯂꯦꯟ ꯊꯥꯁꯦ ꯑꯗꯣ ꯍꯟꯗꯛꯅ ꯍꯦꯟꯅꯁꯨ ꯋꯥꯠꯂꯦ ꯑꯗꯩ ꯏꯁꯤꯡ ꯂꯥꯛꯑꯣꯗ ꯀꯧꯕꯗꯨꯁꯨ ꯏꯁꯤꯡꯗꯨꯁꯨ ꯑꯃꯨꯛ ꯃꯣꯏꯒꯤ ꯀ꯭ꯌꯨ ꯂꯦꯞꯄꯤ ꯏꯁꯤꯡ ꯐꯪꯗꯦꯗ ꯑꯃꯨꯛ
ꯎꯝ
ꯇꯨꯔꯦꯟ ꯏꯁꯤꯡ ꯂꯩꯇ꯭ꯔꯕꯅꯤꯅ ꯑꯗꯨꯒꯤ ꯂꯥꯛꯑꯣ ꯌꯥ ꯗ꯭ꯔꯤꯅꯦ ꯑꯈꯣꯏ ꯏꯁꯤꯡꯁꯦ ꯂꯤꯛꯅ ꯂꯤꯛꯅ ꯁꯤꯖꯤꯟꯅꯔ ꯂꯩꯔꯦ꯫
ꯑꯁ ꯀꯥꯂꯦꯟꯗꯒ ꯏꯁꯤꯡ ꯂꯤꯛꯅ ꯁꯤꯖꯤꯟꯅ ꯋꯥꯔꯝꯅꯤ꯫
ꯍꯣꯏ ꯑꯗꯨꯅꯤ ꯑꯁ ꯋꯥꯏ ꯋꯥꯏ꯫ ꯑꯗꯨꯅꯕ ꯄꯨꯔꯥ ꯕꯦꯔꯥꯅꯤꯀꯣ꯫
ꯃꯥꯅꯤ ꯇꯧꯔꯤꯁꯦ ꯎꯄꯥꯏ ꯂꯩꯇꯦ ꯀꯔꯤꯕꯨ ꯇꯧꯔꯨꯅꯤ ꯅꯠꯇ꯭ꯔꯥ꯫
ꯎꯝ
ꯈꯥꯡꯕ ꯅꯠꯇꯅ
ꯍꯣꯏ ꯁꯥꯕꯅꯁꯨ ꯉꯥꯎꯔꯦꯗꯅ
ꯎꯝ
ꯑꯌꯨꯛ ꯍꯦꯛ ꯌꯥꯍꯧꯔꯛꯄꯗꯒꯤꯅꯦ ꯑꯗꯨꯝ ꯁꯥꯏ
ꯑꯗꯨꯅꯤ ꯑꯗꯨꯝ ꯍꯥꯏꯗꯤ ꯂꯨꯖꯕꯒꯤ ꯀꯣꯛꯁꯦ ꯀꯪꯗ꯭ꯔꯤꯀꯥꯟꯗꯅꯦ ꯑꯗꯨꯝ ꯍꯨꯃꯥꯡꯅ ꯆꯣꯠꯄꯗꯣ
ꯍꯣꯏ ꯏꯔꯨꯖ ꯏꯔꯨꯖꯅ ꯑꯗꯨꯝ ꯁꯥꯕꯗꯣ ꯑꯗꯨꯃꯥꯏꯅ ꯇꯧꯔꯦꯕ ꯍꯧꯖꯤꯛꯁꯦ
ꯎꯝ ꯇꯧꯔꯦ ꯇꯧꯔꯦ
ꯑꯗꯨꯅꯦ ꯑꯁ ꯀꯃꯥꯏꯅ ꯇꯧꯗꯣꯏꯅꯣ ꯈꯪꯗꯦ ꯀꯣꯛꯀ ꯉꯥꯎꯢ
ꯈꯪꯗ꯭ꯔꯦꯗ
ꯂꯥꯏꯔꯕ ꯏꯁꯇꯦꯠꯀ ꯑꯣꯏꯁꯜꯂꯦ ꯑꯇꯣꯞꯄ ꯏꯁꯇꯦꯠꯇꯧꯅ ꯄꯩꯁꯥꯒ ꯄꯥꯏꯔꯗꯤ ꯑꯥꯔꯇꯤꯐꯤꯁꯦꯜ ꯅꯣꯡꯗꯣ ꯁꯦꯝꯕ ꯌꯥꯏ ꯅꯠꯇ꯭ꯔꯥ ꯑꯁꯤꯗꯤ ꯀꯥꯏꯗꯩ ꯂꯥꯏꯔꯕ ꯂꯝꯁꯤꯗ ꯑꯗꯨꯝꯕ ꯁꯦꯝꯕꯒꯤ ꯉꯝꯕꯁꯨ ꯅꯠꯇꯦ ꯇꯧꯔꯤꯁꯤ ꯑꯗꯨꯅ ꯑꯁ ꯄꯨꯝꯋꯥ ꯋꯥ ꯄꯕꯤꯗꯣ ꯑꯋꯥꯕꯗ ꯑꯋꯥꯕ ꯍꯥꯞꯄꯗꯨꯅꯤ ꯇꯧꯔꯤꯁꯦ
ꯃꯥꯥꯅꯤ ꯍꯣꯏ ꯑꯗꯣ ꯅꯪꯁꯨ ꯊꯣꯂꯛꯑꯃꯤꯅ ꯑꯈꯣꯏꯗꯣ ꯑꯈꯣꯏ ꯄꯨꯂꯞ ꯄꯨꯟꯅ ꯄꯤꯛꯅꯤꯛꯀꯨꯝꯕ ꯑꯃ ꯆꯠꯂꯁꯦ
ꯆꯠꯁꯦ ꯅꯨꯡꯗꯥꯡ ꯋꯥꯏꯔꯝꯒꯨꯝꯕꯗ ꯆꯉꯥꯡꯒꯨꯝꯕ ꯇꯧꯔꯒꯀꯣ ꯁꯤꯡꯖꯨ ꯕꯣꯔꯥꯒ ꯇꯧꯔꯒ
ꯍꯣꯏ
ꯆꯠꯁꯦ ꯌꯥꯏꯌꯦ ꯅꯣꯡꯃ ꯎꯝ
ꯅꯨꯡꯁꯥꯒ ꯁꯥꯏꯔꯤꯉꯩꯗꯗꯤ ꯆꯒꯨꯜꯁꯤꯀꯣ ꯑꯁ ꯋꯥꯟꯊꯅꯔꯛꯇꯅꯦ ꯄꯤꯛꯅꯤꯛ ꯆꯠꯄ ꯍꯥꯏꯕꯨ
ꯍꯣꯏ ꯅꯨꯡꯁꯥ ꯁꯥꯏꯔꯤꯉꯩꯗꯤ ꯍꯧꯖꯤꯛ ꯆꯠꯄ ꯑꯝꯇ ꯉꯝꯃꯣꯏꯌꯦ ꯀꯥꯏꯗꯒꯤ ꯑꯁ ꯑꯩ ꯅꯣꯢ ꯌꯨꯝꯗꯩ ꯄꯥꯟ ꯊꯣꯛꯅꯤꯡꯗꯦ ꯍꯥꯏꯗꯤ ꯑꯈꯣꯏ ꯌꯨꯝꯁꯨ ꯁꯥꯕꯗꯀꯣ
ꯎꯝ ꯑꯁ ꯑꯈꯣꯏꯁꯨ ꯌꯥꯝ ꯁꯥꯏꯌꯦ ꯑꯗꯣ ꯍꯥꯏꯗꯤ ꯌꯨꯝꯁꯦ ꯐꯖꯅ ꯍꯥꯏꯗꯤ ꯆꯦꯛꯀꯤ ꯀꯩꯒꯤ ꯐꯖꯅ ꯁꯥꯕ ꯑꯣꯏꯗ꯭ꯔꯤꯕꯅꯤꯅꯅꯦ
ꯎꯝ
ꯁꯥꯏ
ꯑꯈꯣꯏꯁꯨ ꯁꯥꯕꯗ ꯑꯗꯨꯒꯤ ꯑꯁ ꯂꯣꯏꯔꯦ
ꯑꯗꯨꯅꯤ ꯇꯧꯔꯤꯁꯦ
ꯍꯣꯏ ꯑꯗꯨꯅꯦ
ꯎꯝ ꯈꯪꯗꯦ ꯇꯧꯔꯤꯁꯦ ꯍꯌꯦꯡ ꯈꯔ ꯂꯩꯔꯒꯅ ꯑꯃꯨꯛ ꯀꯃꯥꯏꯅ ꯇꯧꯔꯛꯇꯣꯏꯖꯥꯠꯅꯣ ꯍꯧꯖꯤꯛꯁꯨ ꯌꯥꯝ ꯁꯥꯔꯤꯁꯤꯅꯗꯤ ꯅꯠꯇ꯭ꯔꯥ ꯃ ꯃꯊꯪ ꯆꯍꯤ ꯑꯗꯨ ꯀꯔꯤ ꯅꯠꯇ꯭ꯔꯒꯅ ꯂꯦꯟꯒ ꯄꯪꯇꯥ ꯇꯥꯗ꯭ꯔꯣ ꯎꯟꯒꯁꯦ ꯂꯦꯟꯅ ꯍꯦꯛꯇ ꯍꯩꯊꯕꯩꯒ ꯇꯧꯗ꯭ꯔꯣ
ꯍꯣꯏ
ꯅꯍꯥꯟꯋꯥꯏꯗꯤ ꯂꯦꯟ ꯇꯥꯕꯒꯁꯤ ꯌꯦꯡ ꯂꯩꯗꯅ ꯍꯣꯏ ꯏꯃꯥ ꯂꯦꯟ ꯇꯥꯔꯦ ꯂꯦꯟ ꯇꯥꯔꯦꯒ ꯍꯥꯏꯔꯒ
ꯎꯝ ꯍꯧꯖꯤꯛꯇꯤ ꯂꯣꯢꯔꯦ ꯍꯧꯖꯤꯛꯇꯤ ꯄꯨꯔꯥ ꯃꯑꯣꯡ ꯑꯃꯅꯤ
ꯑꯗꯨꯅꯦ
ꯑꯗꯩ ꯁꯥꯕꯁꯦ ꯃꯃꯥꯡ ꯆꯍꯤꯗꯩꯁꯨ ꯍꯟꯗꯛꯅꯁꯨ ꯍꯦꯜꯂꯕ
ꯍꯦꯜꯂꯦ ꯌꯥꯝ ꯊꯤꯅ ꯍꯦꯜꯂꯦ ꯑꯗꯨꯗꯤ
ꯎꯝ ꯑꯗꯨꯅ ꯈꯥꯡꯕꯒ ꯉꯝꯗꯦ ꯑꯈꯣꯏ
ꯑꯗꯨꯅꯤ ꯇꯧꯔꯤꯁꯦ ꯉꯝꯅ ꯉꯝꯅꯕ ꯍꯤꯡꯕ ꯍꯥꯏꯗꯨꯅꯤ
ꯑꯗꯨꯅꯦ
ꯎꯝ
ꯅꯪꯁꯦ ꯊꯣꯛꯂꯛꯄꯁꯤꯗꯅꯦ ꯅꯣꯡꯒ ꯇꯥꯈꯤꯗ꯭ꯔꯦ
ꯑꯩ ꯊꯣꯂꯛꯑꯒ ꯅꯣꯡ ꯇꯥꯗꯧꯒ ꯃꯥꯜꯂꯨꯔꯕꯣ
ꯍꯣꯏ ꯈꯪꯍꯧꯗꯅ ꯅꯣꯡ ꯑꯝꯇ ꯊꯥꯈꯤꯗ꯭ꯔꯦ
ꯑꯗꯨꯅꯤ ꯇꯥꯖꯥꯔꯖꯥꯅꯤ
ꯎꯝ ꯃꯦꯁꯤ ꯌꯦꯟ ꯊꯣꯡꯉꯤꯗꯨꯕꯨ ꯀꯩꯒꯤꯅꯣ
ꯌꯦꯟ ꯊꯣꯡꯉꯤꯁꯦ ꯑꯩꯈꯣꯏ ꯆꯤꯆꯦ ꯑꯃ ꯂꯩꯕ ꯃꯥꯗꯣ ꯔꯨꯝ ꯍꯣꯡꯗꯧꯔꯕ ꯑꯗꯨꯒꯤ ꯆꯥꯛ ꯀꯧꯕꯒꯤ ꯅꯪꯁꯨ ꯂꯥꯛꯎꯀꯣ ꯂꯨꯍꯣꯡꯕ ꯀꯥꯟꯗ ꯑꯩꯈꯣꯏ ꯕꯥꯆꯧꯒꯤ ꯃꯆꯥꯅꯦꯕ ꯃꯥꯗꯣ
ꯎꯝ ꯎꯝ
ꯄꯨꯔꯥ ꯍꯥꯎ ꯍꯥꯎ ꯇꯧꯔ ꯂꯥꯡꯃꯤꯟꯅꯁꯤꯀꯣ ꯍꯥꯏꯗꯤ ꯃꯥꯗꯤ ꯑꯥꯎꯠꯁꯥꯏꯗꯠꯇ ꯑꯗꯨꯝ ꯂꯩꯔꯛꯄꯒꯤꯅꯦ
ꯎꯝ
ꯍꯥꯏꯗꯤ ꯁꯤꯗ ꯊꯣꯂꯛꯑꯒ ꯁꯤꯟꯕ ꯂꯥꯡꯕ ꯍꯥꯏꯗꯤ ꯃꯥꯥꯏ ꯂꯨꯍꯣꯡ ꯑꯝꯗ ꯌꯥꯝ ꯀꯥ ꯍꯦꯟꯅ ꯃꯇꯝꯗꯣ ꯐꯪꯉꯔꯣꯏꯕ ꯃꯥꯗꯣ ꯑꯗꯨꯅ ꯑꯩꯈꯣꯏ ꯃꯈꯩ ꯇꯧꯔꯒ ꯇꯧꯃꯤꯟꯅꯁꯦ ꯑꯗꯨꯒꯤꯁꯨ ꯅꯣꯡꯃ ꯐꯖꯅ ꯑꯩꯈꯣꯏꯕꯥꯅꯤꯗꯣ ꯋꯥꯔꯤꯗꯣ ꯁꯥꯟꯅꯅꯤꯡꯕ ꯅꯣꯡꯃ ꯐꯖꯅ ꯑꯃꯨꯛ ꯁꯥꯟꯅꯁꯦ ꯑꯗꯨꯒꯤ ꯃꯇꯥꯡꯗ ꯂꯨꯍꯣꯡꯕꯒꯤ ꯍꯥꯏꯗꯤ ꯀꯩ ꯀꯩ ꯀꯃꯥꯏ ꯇꯧꯕꯅꯣ ꯈꯣꯠꯄꯅꯣ ꯍꯥꯏꯕ ꯍꯥꯏꯗꯤ ꯃꯦꯀꯞꯄꯨ ꯑꯣꯏꯔꯣ ꯐꯤꯔꯣꯟꯒꯤꯕꯨ ꯑꯣꯏꯔꯣ ꯁꯅꯥ ꯒꯤꯕꯣ ꯑꯣꯢꯔꯣ ꯅꯪꯅ ꯈꯔ ꯈꯪꯉꯦꯗꯅ ꯑꯗꯨꯝꯕꯒꯤꯗꯤ
ꯑꯗꯨꯅ ꯑꯩꯈꯣꯏ ꯏꯕꯥꯅꯤ ꯇꯥꯟꯅꯃꯤꯟꯅꯁꯦ ꯑꯝꯇꯪ ꯑꯗꯨ ꯑ ꯑꯩ ꯈꯛꯇꯅ ꯍꯥꯏꯗꯤ ꯋꯥꯈꯜ ꯊꯣꯛꯑꯔꯣꯏꯕ ꯑꯗꯨꯏ ꯃꯇꯥꯡꯗꯣ
ꯍꯣꯏ ꯍꯣꯏ
ꯎꯝ ꯑꯗꯨꯒꯤ
ꯑꯣ ꯅꯣꯏꯗꯤ ꯌꯦꯟ ꯊꯣꯡꯉꯃꯤꯅ ꯑꯍꯥꯎꯕ ꯆꯥꯗꯣꯔꯦꯅꯦ ꯍꯣꯔꯦꯟ ꯌꯥꯝ ꯍꯥꯎ ꯍꯥꯎꯅ ꯆꯥꯔꯣ
ꯎꯝ ꯍꯣꯏ ꯑꯗꯨ ꯅꯣꯏ ꯃꯃꯥ ꯍꯣꯏꯗꯤ ꯀꯃꯥꯏ ꯀꯃꯥꯏ ꯇꯧꯔꯤꯒꯦ
ꯏꯔꯣꯝꯕ ꯑꯃ ꯇꯧꯔꯒ ꯌꯦꯔꯨꯝ ꯑꯃ ꯉꯧꯔꯅꯤ ꯑꯗꯨꯒꯒ ꯆꯥꯔꯅꯤ ꯎꯝ ꯑꯗꯨꯒ ꯍꯧꯖꯤꯛꯇꯤꯅꯦ
ꯎꯝ
ꯅꯨꯃꯤꯗꯥꯡꯁꯦ ꯋꯥꯛꯀꯤꯡ ꯁꯨꯝ ꯆꯠꯄ ꯑꯁ ꯅꯨꯡꯉꯥꯏꯕꯅꯀꯣ ꯀꯥꯂꯦꯟ ꯊꯥ ꯑꯣꯏꯕꯅꯤꯅ ꯍꯥꯛꯆꯤꯀ ꯂꯥꯡꯉꯒ
ꯎꯝ
ꯑꯗꯨꯅ ꯋꯥꯛꯀꯤꯡ ꯑꯗꯨꯝ ꯆꯠꯂ ꯂꯩꯕꯅꯦ ꯐꯃꯨꯡꯗ ꯆꯪꯉ ꯏꯃꯨꯡꯗ ꯂꯩꯕꯗꯣ ꯌꯥꯝ ꯁꯥꯒꯠꯂꯤꯗꯅ ꯑꯗ ꯃꯄꯥꯟꯗ ꯑꯗꯨꯝ ꯍꯛꯆꯤꯛ ꯂꯥꯡꯕ ꯆꯠꯂ ꯂꯩꯕ
ꯑꯩꯁꯨꯅꯦ ꯆꯛꯆꯥ ꯇꯣꯛꯑꯒꯅꯦ ꯈꯣꯡꯀꯥ ꯂꯤꯁꯤꯡ ꯑꯅꯤ ꯆꯠꯂꯤꯕꯅꯦꯗꯅꯦ ꯑꯩꯈꯣꯏꯅꯦꯒ ꯆꯠꯂꯤ ꯃꯥ
ꯅꯣꯏꯈꯠꯂꯛꯄꯒꯤ ꯅꯦ ꯑꯃ ꯇꯧꯋꯦꯕ ꯑꯗꯨꯅ ꯏꯃꯥ ꯀꯌꯥꯝꯗꯤ ꯋꯥꯏ ꯁꯥꯒ ꯁꯥꯒꯠꯂꯛꯄ
ꯋꯥꯕꯅꯦ ꯅꯣꯏ ꯈꯜꯂꯛꯄꯁꯤ
ꯋꯥꯏ ꯏꯕꯦꯝꯃ ꯋꯥꯏ ꯅꯣꯏꯈꯠꯂꯛꯄꯁꯤ ꯆꯤꯟꯁꯤꯗꯅꯦ ꯑꯎꯕ ꯈꯨꯗꯤꯡ ꯑꯗꯨꯝ ꯆꯥꯅꯤꯡꯉꯤ ꯆꯥꯛꯀꯠꯁꯤ ꯌꯥꯝ ꯆꯥꯔꯣꯏꯒꯦ ꯈꯟꯕꯁꯤ ꯑꯗꯨꯝ ꯆꯥꯕꯗꯣ ꯀꯃꯥꯏꯅ ꯇꯧꯋꯦ ꯍꯥꯏꯕ
ꯇꯧꯕꯅꯤ ꯇꯧꯕꯅꯤ ꯑꯁ ꯀꯥꯏꯗꯒꯤ ꯌꯥꯗꯕꯅꯤ ꯑꯗꯩꯗꯤ ꯍꯧꯛꯇꯤ ꯃꯄꯥꯟꯗꯁꯨ ꯊꯣꯛ ꯇꯣ ꯇꯥꯜꯂꯝꯅꯦ ꯆꯥꯕꯒ ꯇꯨꯝꯕꯒ ꯆꯥꯕꯒ ꯇꯨꯝꯕꯒ
ꯃꯥꯅꯦ ꯆꯥꯕꯒ ꯇꯨꯝꯕꯒ ꯇꯧꯔꯤꯁꯤ
ꯎꯝ ꯑꯗꯨ ꯉꯥꯇꯅꯤ ꯇꯧꯅꯔꯤꯁꯦ ꯍꯧꯖꯤꯛꯁꯦ ꯍꯧꯖꯤꯛ ꯏꯃꯥꯏ ꯅꯣꯏꯗꯕ ꯃꯤꯒꯥ ꯂꯩꯇ꯭ꯔꯦ
ꯂꯩꯇ꯭ꯔꯦ ꯈꯣꯏ ꯏꯅꯝꯃ ꯑꯃ ꯂꯩꯌꯦꯕꯀꯣ ꯃꯥ ꯍꯥꯏꯕ ꯑꯩꯅ ꯑꯁ ꯑꯩꯗꯣ ꯌꯥꯝ ꯅꯣꯏꯔꯦ ꯇꯜꯂꯦ ꯈꯣꯠꯂꯦ ꯍꯥꯏꯕꯗꯤ ꯁꯣꯟꯊꯕꯁꯨ ꯉꯝꯗꯦ ꯍꯥꯏꯗꯤ ꯄꯥꯛ ꯊꯣꯛ ꯉꯝꯗꯦꯗꯅ ꯅꯣꯏꯈꯠ ꯈꯔꯗꯤ ꯃꯥ ꯍꯥꯏꯅꯦ ꯑꯁ ꯃꯤ ꯃ ꯈꯩ ꯂꯣꯏ ꯅꯣꯏꯅꯔꯕꯅꯤ ꯈ ꯈ ꯂꯣꯏ ꯅꯣꯏꯅꯔꯕꯅꯤ ꯀꯩꯝ ꯈꯜꯂꯨꯅꯨꯌꯦ
ꯎꯝ ꯅꯣꯏꯅꯔꯦ
ꯃꯤ ꯃꯈꯩ ꯂꯣꯏ ꯅꯣꯏꯅꯔꯕꯅꯤ ꯍꯧꯀꯥꯟꯁꯦ ꯍꯧꯖꯤꯛꯀꯥꯟꯗꯤ ꯂꯣꯏ ꯅꯣꯏꯅꯔꯕꯅꯤ ꯃꯤ ꯃꯈꯩꯁꯦ ꯌꯥꯡ ꯀꯛꯇ꯭ꯔꯤꯛ ꯀꯪꯕꯒꯥꯁꯦ ꯇꯧꯅꯗ꯭ꯔꯕꯅꯤ ꯀꯩꯝ ꯈꯜꯂꯨꯅꯣꯌꯦ ꯃꯥ ꯍꯥꯏꯅꯦ
ꯎ
ꯅꯣꯏ ꯕꯨꯕꯣꯛꯇꯤ ꯀꯃꯥꯏꯅ ꯇꯧꯔꯤꯒꯦ ꯃꯥꯗꯤ ꯃꯁꯥꯒ ꯀꯦꯝ ꯇꯧꯗꯕ ꯅꯠꯇ꯭ꯔꯥ ꯎꯝ ꯅꯣꯏ ꯕꯨꯕꯣꯛꯇꯤ ꯃꯁꯥ ꯌꯥꯝ ꯐꯅ ꯎꯏꯗ ꯏꯅꯥꯟ ꯅꯥꯟꯅ
ꯍꯣꯏ ꯐꯔꯦ ꯐꯔꯦ ꯅꯣꯏꯗꯤ ꯑꯍꯥꯎ ꯑꯍꯥꯎꯕ ꯆꯥꯗꯅ ꯂꯩꯗꯣꯔꯔꯕꯅꯤ ꯀꯣ ꯍꯧꯖꯤꯛ ꯌꯨꯝꯗ ꯂꯥꯛꯑꯕꯅꯤꯅ ꯅꯪ ꯑꯥ ꯂꯩꯕꯗꯨꯒꯗꯤ ꯌꯥꯝ ꯈꯦꯅꯔꯅꯤ
ꯍꯣꯏ ꯈꯦꯠꯅꯔꯦ ꯁꯤꯗꯁꯨ ꯅꯪꯒꯤ ꯏꯕꯦꯝꯃꯥ ꯆꯒꯦꯝꯄꯣꯝꯕꯗꯨꯁꯨꯅꯦ ꯅꯣꯡꯃ ꯄꯤꯖꯧ ꯑꯩ ꯑꯗꯨ ꯌꯥꯝ ꯃꯤꯁ ꯇꯧꯋꯤ
ꯄꯤꯖꯒꯦ ꯄꯤꯖꯒꯦ ꯑꯩ ꯂꯥꯛꯄꯗ ꯄꯤꯖꯒꯦ ꯃꯣꯏꯗ ꯅꯣꯡꯃꯥ ꯀꯣꯏꯔꯛꯄꯗ ꯆꯒꯦꯝꯗꯣ ꯆꯥ ꯁꯦ ꯑꯗꯨ ꯑꯣꯏꯅ ꯀꯔꯤ ꯊꯥꯎꯒ ꯆꯥꯅꯤꯡꯗꯦ ꯍꯧꯖꯤꯛꯇꯤ
ꯍꯣꯏ ꯑꯗꯨꯅꯦ ꯅꯣꯏꯒ ꯅꯥꯈꯠꯄꯒ ꯍꯥꯏ ꯊꯥꯎ ꯅꯨꯡꯒ ꯇꯣꯛꯑꯁꯤ
ꯎꯝ
ꯎꯝ ꯍꯣꯏ ꯑꯗꯨꯗꯤ ꯅꯣꯡꯃ ꯃꯇꯥꯡ ꯆꯥꯀꯥꯟꯗ ꯊꯦꯡꯅꯁꯦ ꯅꯪꯁꯨ ꯊꯕꯛ ꯏꯪꯈꯥꯡ ꯆꯤꯟꯗꯕ ꯌꯨꯝꯒꯤ ꯃꯇꯥꯡꯗ ꯍꯥꯏꯔꯛꯑꯣ ꯑꯗꯨꯗ ꯊꯦꯡꯅꯁꯤꯀꯣ
ꯍꯣꯏ ꯍꯣꯏ
ꯎꯝ ꯍꯣꯏ ꯐꯔꯦ ꯐꯔꯦ ꯑꯗꯨꯗꯤ ꯊꯝꯃꯒꯦꯀꯣ
ꯎꯝ ꯎꯝ
ꯎꯝ ꯏꯟꯁꯥꯡꯒ ꯍꯥꯎꯅ ꯆꯥꯊꯣꯛꯑꯣ ꯅꯪꯁꯨ ꯑꯩꯈꯣꯏꯁꯨ ꯍꯥꯎꯅ ꯆꯥꯔꯒꯦ
ꯍꯣꯏ ꯍꯣꯏ ꯅꯣꯏꯁꯨ ꯍꯥꯎ ꯍꯥꯎ ꯆꯥꯔꯣ ꯃꯈꯣꯡ ꯒꯥꯗꯣ ꯆꯤꯛꯇꯅ ꯑꯗꯩꯗꯤ ꯑꯃꯦꯠꯄꯒ ꯇꯧꯗꯅ
ꯍꯣꯏ ꯍꯣꯏ ꯑꯨꯃꯣꯔꯣꯛꯀꯥ ꯃꯦꯠꯇꯅ ꯀꯂꯦꯖꯥꯒ ꯃꯦꯠꯇꯅ ꯇꯧꯔꯒꯦ
ꯍꯣꯏ ꯍꯣꯏ ꯇꯧꯑꯣ ꯑꯗꯨꯃꯥꯏꯅ
ꯎꯝ
ꯎꯝ ꯎꯝ ꯊꯝꯃꯒꯦꯀꯣ
ꯍꯣꯏ ꯍꯣꯏ ꯊꯝꯃꯦ ꯊꯝꯃꯦ ꯎꯝ